ꯑꯣ ꯅ ꯋꯥ ꯌꯥꯝ ꯅꯨꯡꯉꯥꯏꯇꯅꯤ
ꯑꯦꯦ ꯋꯥꯡ ꯅꯨꯡꯉꯥꯏꯇꯕ ꯃꯥꯜꯂꯦ ꯀꯣ
ꯍꯣꯏ ꯍꯧꯖꯤꯛꯇꯤ ꯃꯐꯝ ꯁꯤꯁꯤꯡꯈ꯭ꯔꯦ ꯑꯩꯗ ꯍꯣꯏ ꯍꯣꯏ ꯍꯧꯖꯤꯛꯇꯤ ꯃꯐꯝ ꯁꯤꯟꯈ꯭ꯔꯦꯕ ꯑꯩꯗꯣ
ꯑꯣ ꯑꯣ ꯑꯣ ꯑꯣ ꯅꯪ ꯍꯧꯖꯤꯛ ꯂꯩꯕ ꯃꯐꯝꯗꯗꯤ ꯅꯦꯋꯥꯛ ꯅꯨꯡꯉꯥꯏꯇꯕꯔꯥ
ꯍꯧꯖꯤꯛꯇꯤ ꯅꯨꯡꯉꯥꯏꯔꯦꯕ ꯉꯁꯥꯏꯗ ꯅꯨꯡꯉꯥꯏꯇꯕ
ꯑꯣ ꯑꯗꯨꯅꯦꯕ
ꯎꯝ ꯍꯧꯖꯤꯛꯄꯨꯗꯤ ꯑꯩ ꯆꯥꯛꯁꯥꯡꯗ ꯑꯃꯨꯛ ꯆꯠꯈ꯭ꯔꯦꯕ ꯏꯗꯣꯝꯇ
ꯑꯣꯝ ꯎꯝ
ꯑꯗꯨꯗꯤ
ꯎꯝ ꯍꯗꯤ ꯀꯗꯥꯏ ꯆꯠꯅꯤ
ꯍꯌꯦꯡꯁꯦ ꯑꯩꯁꯦ ꯃꯤꯇꯤꯡ ꯊꯣꯛꯅꯤꯡꯉꯥꯏꯗꯤ ꯂꯩꯕꯅꯦ ꯑꯗꯣ ꯀ ꯉꯁꯤ ꯍꯥꯏꯕ ꯑꯗꯨ ꯈꯪꯗꯦ ꯍꯌꯦꯡꯗꯤ ꯑꯗꯨꯝ ꯀꯣꯆꯤꯡ ꯂꯥꯛꯀꯅꯤ ꯑꯗꯨꯒ ꯑꯃꯨꯛ ꯌꯨꯝꯗ ꯂꯩꯒꯅꯤ
ꯑꯣꯝ ꯅꯨꯡꯃꯥꯏꯔꯤꯅꯦ ꯑꯣꯣ
ꯍꯣꯏ ꯉꯁꯤꯁꯨ ꯍꯣꯔꯦꯟ ꯄꯨꯡ ꯅꯥꯏꯟ ꯑꯗꯨꯋꯥꯏꯗ ꯂꯥꯛ ꯂꯥꯛꯄ ꯌꯥꯏ ꯂꯥꯛꯇꯕꯁꯨ ꯌꯥꯏ ꯑꯩꯈꯣꯏ ꯄ꯭ꯔꯣꯒ꯭ꯔꯥꯝ ꯂꯩꯌꯦꯕꯀꯣ ꯑꯗꯨꯒꯤ
ꯎꯝ ꯎꯝ ꯎꯝ ꯑꯗꯣ ꯍꯧꯖꯤꯛꯕꯨ ꯌꯦꯡꯕ ꯂꯣꯏꯔꯒ ꯑꯥ ꯑꯌꯨꯛꯀꯤ ꯑꯃꯨꯛ ꯌꯦꯡꯕ ꯉꯝꯒꯗ꯭ꯔꯣ
ꯍꯣꯏ ꯑꯩꯁ ꯑꯌꯨꯛꯀꯤ ꯍꯧꯖꯤꯛꯀꯤꯗꯤ ꯌꯦꯡꯗ꯭ꯔꯁꯨ ꯀꯥꯏꯗꯦ ꯑꯌꯨꯛꯀꯤꯗꯤ ꯌꯦꯡꯗꯕ ꯌꯥꯗꯕꯅꯤꯅꯦ
ꯇꯨꯝꯗꯕꯤꯗ ꯉꯝꯒꯗ꯭ꯔꯥ ꯈꯜꯂꯨꯕꯥ
ꯇꯨꯝꯗꯕꯤꯗꯁꯨ ꯉꯝꯒꯅꯤꯗꯥ
ꯑꯁ ꯋꯥꯔꯅꯤ ꯀꯣ
ꯅꯨꯃꯤꯠ ꯑꯃꯈꯛꯇꯪ ꯋꯥꯗꯣꯏꯗꯨꯕꯨ ꯅꯨꯡꯊꯤꯜ ꯆꯨꯞꯄ ꯇꯨꯡꯕ ꯌꯥꯏ ꯁꯥꯟꯗꯦꯗꯨꯕꯨ ꯀꯔꯤ ꯇꯧꯒꯦꯔꯣ
ꯑꯗꯨ ꯑꯗꯨꯕꯨꯗꯤ ꯑꯗꯨꯅꯦ ꯑꯗꯨ ꯑꯣꯏꯔꯁꯨ ꯑꯁ ꯑꯩꯈꯣꯏꯗꯤ ꯇꯨꯝꯕꯤꯗ꯭ꯔꯗꯤꯀꯣ ꯀꯩꯅꯣ ꯎꯝ ꯑꯗꯨꯝ ꯕꯣꯔꯤꯡ ꯑꯗꯨꯝ ꯇꯧꯋꯦ ꯑꯩꯈꯣꯏꯗꯤ
ꯥ ꯌꯥꯝ ꯆꯨꯕ꯭ꯔꯣ
ꯎꯝ ꯈꯪꯗꯦ ꯍꯥꯏꯕ ꯈꯪꯗꯦ ꯀꯔꯤꯅꯣ ꯇꯧꯕꯅꯦ
ꯢꯇꯥꯜ ꯌꯥꯝ ꯆꯨꯕꯅꯦ ꯈꯪꯉꯦ
ꯎꯝ
ꯇꯧꯅꯤꯡꯗꯕ ꯀꯩꯝ ꯄꯣꯛꯇꯕꯀꯣ ꯑꯗꯨꯒ
ꯑꯗꯨꯅꯦ ꯑꯗꯨꯅꯦ
ꯑꯗꯣ ꯅꯨꯡꯊꯤꯟꯗ ꯑꯗꯨꯝ ꯇꯨꯝꯃꯣ ꯌꯥꯕꯅꯤ
ꯎꯝ ꯑꯁ ꯑꯃꯨꯛ ꯅꯨꯡꯊꯤꯟꯗ ꯇꯨꯝꯕꯗꯣ ꯋꯥꯏꯍꯦ ꯍꯦꯟꯅ ꯀꯣꯛ ꯆꯤꯛꯑꯦ
ꯑꯗꯣ ꯇꯨꯝꯁꯤꯠ ꯐꯥꯍꯟꯗ꯭ꯔꯗꯤ ꯆꯤꯛꯀꯅꯤ ꯇꯨꯝꯁꯤꯠ ꯐꯥꯍꯜꯂꯣ
ꯎꯝ
ꯑꯩꯁꯨ ꯋꯥꯟ ꯑꯥꯋꯥꯔ ꯒꯨꯝꯕ ꯇꯨꯝꯃꯗꯤ ꯌꯥꯗꯦꯕ ꯅꯨꯡꯊꯤꯟꯗꯗꯤ ꯑꯥ ꯂꯥꯏ꯭ꯀ ꯇꯨ ꯑꯥꯋꯥꯔꯁ ꯊ꯭ꯔꯤ ꯑꯥꯋꯥꯔꯁ ꯑꯗꯨꯝ ꯇꯨꯝꯃꯦꯕ
ꯑꯣ
ꯅꯠꯇ꯭ꯔꯗꯤ ꯇꯨꯝꯗꯦ ꯑꯗꯨꯝ ꯀꯣꯛ ꯆꯤꯛꯄ ꯑꯩ ꯍꯥꯟꯅꯗꯤ ꯍꯩꯔꯝꯗꯕꯅꯦꯕ ꯑꯗꯨꯕꯨ ꯑꯣ ꯍꯧꯖꯤꯛꯇꯤ ꯇꯞꯅ ꯇꯞꯅ ꯍꯩꯔꯛꯄ ꯍꯧꯈ꯭ꯔꯦꯕ
ꯎꯝ
ꯑꯩꯁꯨꯨ ꯅꯨꯡꯊꯤꯟꯗ ꯇꯨꯝꯕ ꯍꯩꯇꯕꯅꯦ
ꯇꯨꯝꯕꯗꯤ ꯇꯨꯝꯕ ꯑꯗꯣ ꯎꯝ ꯀꯩꯅꯣ ꯑꯗꯨꯝ ꯋꯥꯈꯜꯗꯣ ꯑꯗꯨꯝ ꯈꯪꯉꯦꯕꯀꯣ ꯇꯨꯝꯒꯦꯅ ꯇꯧꯔꯁꯨ ꯋꯥꯈꯜꯗꯣ ꯇꯨꯝꯕ ꯆꯠꯇꯦꯕ
ꯎꯝ
ꯑꯗꯨꯗꯒꯤꯅꯦꯕ ꯀꯣꯛꯇꯣ ꯍꯦꯟꯅ ꯆꯤꯛꯄꯗꯣ
ꯏꯁꯩ ꯇꯥꯔꯒ ꯇꯨꯝꯃꯣ ꯑꯗꯨꯝ ꯇꯨꯝꯃꯝꯅꯤ
ꯑꯥ ꯈꯪꯗꯔꯦ ꯚꯤꯗꯤꯑꯣ ꯀꯥꯢ ꯌꯦꯡꯒꯦ ꯅꯪꯗꯤ
ꯑꯁ ꯃꯔꯛ ꯃꯔꯛꯇ ꯁ꯭ꯀꯣꯜ ꯈꯛꯇꯪ ꯇꯧꯏꯗꯥ ꯑꯗꯨ ꯇꯧꯗꯦ ꯍꯟꯗꯛꯇꯤ
ꯑꯧ ꯐꯤꯂꯝ ꯐꯖ ꯐꯖꯕ ꯊꯣꯛꯑꯒ ꯂꯩꯌꯦ ꯃꯅꯤꯄꯨꯔꯤꯒꯤꯁꯨ
ꯑꯩ ꯃꯅꯤꯄꯨꯔꯤꯒꯤ ꯌꯦꯡꯗꯦ ꯍꯥꯟꯅꯗꯤ ꯌꯦꯡꯂꯝꯃꯦ ꯍꯧꯖꯤꯛꯇꯤ ꯌꯦꯡꯗꯦ ꯑꯩꯗꯤ
ꯀꯩꯒꯤꯅꯣ
ꯑꯩꯗꯤ ꯑꯝ ꯈꯣꯏ ꯀꯔꯤ ꯍꯥꯢꯁꯤꯔꯥ ꯀꯞꯆꯦꯠꯄꯤꯒꯨꯝꯅ ꯇꯧꯋꯦꯕꯥ ꯃꯅꯤꯄꯨꯔꯤ ꯃꯣꯏꯁꯤꯡꯗꯣ ꯑꯗꯨꯝ ꯐ꯭ꯂꯣꯛ ꯆꯠꯒꯟꯕꯒꯤꯀꯣ
ꯑꯥ
ꯑꯗꯨꯒꯤ ꯄꯤꯛ ꯌꯦꯡꯅꯤꯡꯗꯕ ꯍꯥꯏꯇꯥꯔꯦ ꯁꯨꯝ ꯏꯟꯇꯔꯦꯖ ꯂꯩꯥꯏ ꯑꯗꯨꯅꯤꯗ ꯀꯥꯃꯦꯟ ꯄꯤꯅꯤꯡꯉꯥꯏꯗꯤ ꯂꯩꯇꯦꯕ
ꯕꯣꯜ ꯂꯩꯔꯀꯥꯟꯁꯤꯗꯗꯤ ꯑꯁ ꯚꯤꯗꯤꯑꯣ ꯑꯝꯇ ꯌꯦꯡꯗꯔꯦ ꯕꯣꯜꯗꯣ ꯉꯥꯏꯔ ꯉꯥꯏꯔ ꯂꯩꯔꯦ ꯅꯍꯥꯟꯗꯤ ꯋꯥꯜꯀꯞ ꯌꯧꯗ꯭ꯔꯤꯉꯩꯗꯗꯤ ꯑꯁ ꯀꯣꯔꯤꯌꯥꯒꯤ ꯀ꯭ꯔꯥꯏꯝ ꯚꯤꯗꯤꯑꯣꯁꯤꯡꯗꯣ ꯌꯥꯝ ꯅꯨꯡꯉꯥꯏꯌꯦ ꯑꯗꯨꯗꯣ ꯌꯦꯡꯅꯤꯡꯉꯦ ꯑꯩꯈꯣꯏꯗꯤ
ꯑꯩꯈꯣꯏꯗꯤ ꯑꯩꯗꯤ ꯃꯔꯛ ꯃꯔꯛꯇ ꯑꯅꯝꯕ ꯑꯩꯗꯤ ꯆꯦ ꯑ ꯐꯥ꯭ꯏꯠꯀꯤ ꯌꯦꯡꯉꯦꯕ
ꯑꯣ ꯀꯩꯒꯤ ꯍꯥꯏꯕ
ꯐꯥꯏꯠ ꯐꯥꯏꯠ ꯐꯥꯏꯠ ꯇꯧꯕꯁꯤꯡꯗꯣ
ꯑꯣ ꯑꯣ ꯑꯣ ꯍꯍ
ꯍꯧꯖꯤꯛꯁꯨ ꯑꯃꯨꯛꯀ ꯑꯩ ꯕꯥꯏꯛꯀꯤꯡꯗꯤ ꯌꯦꯡꯗ꯭ꯔꯤꯕꯅꯤꯅꯦ
ꯑꯣ ꯑꯩꯗꯤ ꯀ꯭ꯔꯥꯝꯒꯕꯒꯦ ꯀꯔꯥꯏꯝꯒꯤ ꯚꯤꯗꯤꯑꯣꯁꯤꯡꯗꯣ ꯐꯖꯩꯌꯦ
ꯎꯝ ꯍꯣꯏ ꯑꯗꯨꯁꯨ ꯑꯗꯨꯝ ꯅꯨꯡꯉꯥꯏꯔꯅꯤ
ꯂꯥꯢꯐ ꯏꯁꯇꯣꯔꯤ ꯅꯠꯇꯕꯀꯣ ꯀ꯭ꯔꯥꯏꯝꯒꯤꯗꯣ ꯑꯗꯨꯝ ꯄꯤꯍꯔ ꯂꯩꯕꯤ ꯂꯩꯗꯤ
ꯑꯩꯅ ꯏꯄꯤꯁꯣꯠꯇ ꯌꯦꯡꯕꯗꯤ ꯑ ꯁꯤ ꯁꯤꯗ ꯁꯃꯥꯔꯤꯛ ꯑ ꯗꯁꯥ ꯃꯔꯇ ꯑꯣ ꯗꯣꯁꯥ ꯃꯔ ꯀꯔꯤ ꯍꯥꯏꯕ ꯁꯝꯃꯔꯇꯟ ꯃꯦꯛꯃꯤ ꯕ꯭ꯌꯨꯇꯤ ꯍꯥꯏꯕ꯭ꯔꯥ ꯇꯒꯤꯗꯣ ꯀꯟꯗ꯭ꯔꯦꯛ ꯑꯦꯟ ꯚꯦꯂꯤꯗꯣ
ꯎꯝ ꯁꯃꯥꯔ ꯁ ꯑꯥꯏꯇꯥꯡ ꯄꯔꯤꯇ ꯑꯇꯥꯟ ꯄꯔꯤꯇꯤ ꯍꯥꯏꯅꯦ
ꯑꯗ
ꯎꯝ
ꯍꯧꯖꯤꯛ ꯂꯥꯁ ꯏꯄꯤꯁꯣꯠꯇꯨ ꯌꯦꯡꯗ꯭ꯔꯤꯌꯦ ꯑꯅꯧꯅ ꯑꯃꯨꯛꯀ ꯕꯦꯂꯤꯒ ꯀꯥꯟꯗ꯭ꯔꯦꯠ ꯄꯦꯔꯤꯁꯇ
ꯏꯁꯁꯀꯟꯕꯠꯇ ꯀꯟ ꯔ꯭ꯔꯗꯣ ꯌꯥꯝ ꯐꯖꯩꯌꯦꯁ ꯌꯥꯝꯅ ꯆꯥꯏꯗꯅꯦ
ꯎꯝ
ꯑ ꯑꯁ
ꯑꯗꯨ ꯌꯦꯡꯉꯦ ꯑꯗꯨꯒ ꯑꯦꯅꯤꯃꯦꯁꯟꯗꯗꯤ ꯑꯩ ꯂꯥꯁ ꯁꯤꯖꯟ ꯉꯥꯏꯔꯤꯕꯅꯦꯁꯦ ꯗꯃꯟꯁꯂꯤꯅꯤꯗ
ꯑꯁ ꯐꯖꯕꯅꯦ ꯑꯗꯨꯗꯣ
ꯎꯝ
ꯑꯩꯁꯨ ꯌꯦꯡꯍꯧꯋꯦ ꯂꯥꯁ ꯇ꯭ꯋꯦꯟꯇꯤ ꯇ꯭ꯋꯦꯟꯇꯤ ꯊ꯭ꯔꯤꯗ ꯀꯣ
ꯎꯝ
ꯊꯤꯅ ꯐꯖꯩꯌꯦ ꯑꯗꯨꯁꯨ
ꯑꯗꯣ ꯄ꯭ꯔꯣꯗꯨꯁꯔ ꯅꯄꯗꯨꯁꯨ ꯂꯩꯈꯤꯗ꯭ꯔꯦ
ꯑꯣ ꯑꯗꯨ ꯇꯧꯕ꯭ꯔꯥ ꯈꯪꯗ꯭ꯔꯦ ꯑꯩꯗꯤ
ꯏ ꯁꯔꯠ ꯂꯩꯈꯤꯗꯅ
ꯑꯣ
ꯑꯩꯅ ꯉꯥꯏꯔꯤꯁꯦ ꯍꯧꯖꯤꯛꯁꯦ ꯊꯟꯖꯤꯔꯣꯅ ꯗꯦꯃꯟ ꯑꯣꯟꯕꯗꯣ ꯊꯉꯥꯏꯔꯣꯝ
ꯍꯣꯏ ꯍꯣꯏ ꯍꯣꯏ ꯐꯖꯕꯅꯦ
ꯎꯝ ꯇꯔ ꯐ꯭ꯂꯥꯏ ꯍꯁꯤꯔ ꯍꯁꯤꯕꯨꯗꯁꯤꯕꯅꯤ
ꯑꯥ
ꯍꯤꯛꯀꯤꯃꯁ ꯇꯧꯔꯛꯄꯗꯣ ꯔꯣꯐꯇꯒ
ꯎꯝ
ꯍꯥꯟꯅ ꯑꯩꯅ ꯔꯤꯡꯇꯣꯟꯗ ꯊꯝꯕꯅꯤꯗ ꯃꯥꯒꯤ ꯚꯣꯏꯁ ꯁꯦꯠꯇꯣ
ꯎꯝ ꯎꯝ ꯃꯤ ꯀꯌꯥ ꯂꯩꯕꯅꯣ ꯅꯪꯗꯤ ꯍꯧꯖꯤꯛꯇꯣ
ꯑꯩ ꯏꯇꯣꯝꯇ ꯂꯩ ꯍꯧꯖꯤꯛꯇꯤ ꯉꯁꯥꯏ ꯇꯤꯚꯤ ꯏꯇꯣꯝꯇ ꯂꯩꯔꯦꯕ ꯍꯧꯖꯤꯛꯇꯤ ꯆꯥꯛꯁꯪꯗ ꯉꯁꯥꯏ ꯇꯤꯚꯤꯒꯤ ꯀꯥ ꯀꯥꯗꯗꯤ ꯀꯃꯟ ꯔꯨꯝꯝꯗꯗꯤ ꯑꯩꯒ ꯏꯃꯥꯟꯅꯕ ꯂꯩꯕ ꯑꯗꯨꯒ ꯍꯥꯟꯅꯨꯕꯗꯣ ꯑꯩꯈꯣꯏ ꯄꯨꯗꯣ ꯏꯃꯥꯟꯅꯨꯒꯤ ꯃꯄꯨꯗꯣ ꯍꯧꯒꯠꯂꯛꯄ ꯑꯗꯨꯒ
ꯕꯣꯜ ꯌꯦꯡꯒꯦ ꯍꯥꯏꯅ ꯍꯧꯒꯠꯂꯛꯄ ꯐꯝꯃꯒ ꯂꯩ ꯃꯥꯗꯤ ꯃꯇꯣꯝꯇ ꯏꯃꯥꯟꯅꯕꯗꯤ ꯇꯨꯝꯒꯅꯨ ꯍꯣꯏ
ꯑꯣ ꯅꯃꯥꯟꯅꯕꯁꯤꯡꯗꯤ ꯌꯥꯔꯔꯣꯏ ꯍꯥꯏꯔꯣ ꯕꯣ
ꯃꯣꯏꯗꯤ ꯇꯨꯝꯃꯦ ꯍꯣꯔꯦꯟ ꯑꯩꯅ ꯍꯧꯒꯠꯄꯤꯗꯣꯏꯅꯤ
ꯑꯣ ꯑꯁ ꯅꯪ ꯍꯧꯖꯤꯛ ꯀꯩꯅꯣ ꯅꯣꯔꯠꯋꯦꯗ ꯁꯞꯄꯣꯔꯠ ꯇꯧꯗꯣꯏꯔꯣ
ꯑꯩꯗꯤ ꯂꯩꯇꯦꯗ ꯁꯤ ꯑꯅꯤꯁꯤꯗꯤ ꯏꯀꯥ ꯀꯥꯔꯕꯨ
ꯅꯣꯔꯋꯦ
ꯎꯝ
ꯎ ꯑꯩꯒꯤ ꯇꯤꯝꯗꯣ ꯍꯥꯠꯇꯣꯛꯄꯤꯕꯒꯤ ꯌꯥꯝꯅ ꯅꯨꯡꯉꯥꯏꯇꯦ ꯑꯗꯨ ꯇꯤꯝꯗꯣ
ꯎꯝ
ꯅꯪꯒꯤ ꯇꯤꯝꯗꯤ ꯕ꯭ꯔꯥꯖꯤꯜ
ꯎꯝ
ꯎꯝ ꯑꯩꯗꯤ ꯅꯦꯃꯥꯔꯅꯦ ꯑꯄꯤ ꯍꯥꯏꯂ ꯇꯥꯉ
ꯅꯪꯗꯤ ꯅꯇꯣꯝꯇ ꯂꯩꯕ꯭ꯔꯣ
ꯏꯁ ꯏꯃꯥꯟꯅꯕꯤꯁꯤꯡꯒ ꯂꯩꯌꯦ ꯀꯗꯥꯏꯗꯒ ꯃꯥꯒꯤ ꯃꯥꯒꯤ ꯕꯤꯗꯤꯑꯣ ꯌꯦꯡꯔꯒ ꯕꯣꯡ ꯉꯥꯏꯔꯒ ꯂꯩꯔꯦ
ꯎꯝ ꯀꯥ ꯇꯣꯉꯥꯟ ꯇꯣꯉꯥꯟ ꯑꯣꯏꯗꯕꯔꯣ
ꯅꯠꯇꯦ ꯀ ꯑꯃꯗ ꯑ
ꯎꯝ ꯇꯤꯚꯤꯗ ꯌꯦꯡꯗꯣꯏꯔꯣ ꯐꯣꯟꯗ ꯌꯦꯡꯗꯣꯏꯔꯣ
ꯏꯁ ꯐꯣꯟꯅ ꯌꯦꯡꯗꯣꯏꯅꯦ ꯑꯗꯨꯣꯏꯗꯤ
ꯑꯣ
ꯃꯇꯝꯁꯨ ꯉꯥꯏꯔꯗꯤ ꯌꯥꯝ ꯇꯥꯃꯜꯂꯦ
ꯍꯣꯏ
ꯀꯔꯤꯒꯨꯝꯕ ꯒꯦꯝꯒꯨꯝꯕ ꯁꯥꯟꯅꯔꯗꯤꯀꯣ ꯊꯨꯅ ꯆꯠꯂꯦꯕ ꯆꯠꯄꯗ ꯐꯪꯗꯦꯀꯣ ꯑꯗꯨ ꯃꯇꯝꯗꯣ ꯉꯥꯏꯔꯗꯤ ꯑꯁ ꯇꯥꯕꯗꯣ ꯉꯥꯏꯕ ꯉꯝꯗ꯭ꯔꯦꯅꯦ
ꯅꯪ ꯃꯣꯕꯥꯜ ꯂꯤꯖꯦꯟ ꯁꯥꯅꯔꯗꯤ ꯐꯥꯗꯩꯕꯣ
ꯀꯩ ꯍꯥꯏꯕ
ꯑꯩꯒ ꯃꯣꯕꯥꯏꯜꯗ ꯂꯦꯒꯦꯟꯗ ꯁꯥꯟꯅꯔꯗꯤ ꯐꯗꯣꯏꯕ ꯑꯩꯒ ꯕꯣꯜꯗ ꯇ꯭ꯔꯣꯜ ꯇꯧꯔ ꯊꯤꯕꯅꯤ
ꯍꯣꯏꯅꯦ ꯑꯗꯨꯅꯦ ꯑꯩꯅ ꯁꯥꯅꯅꯤꯡꯗ꯭ꯔꯦꯅ ꯑꯟꯏꯟꯁꯇꯣꯜ ꯂꯣꯏꯅ ꯇꯧꯊꯣꯛꯈꯤꯕ
ꯎꯝ
ꯐꯣꯟꯁꯨ ꯅꯨꯡꯉꯥꯏꯇꯦꯕ ꯑꯗꯨ ꯍꯥꯏꯕꯗ
ꯎꯝ ꯄꯕꯖꯤꯅꯗꯤ ꯍꯦꯟꯅ ꯇꯧꯅꯤ ꯐꯟ ꯂꯥꯏꯔꯤꯛ ꯆꯠꯄꯗ
ꯍꯩꯇꯦ ꯑꯩꯗꯤ ꯄꯞꯖꯤꯗꯤ ꯁꯅꯥꯕꯤꯗꯤ
ꯑꯩꯁꯨ ꯍꯇꯦꯗ ꯁꯨꯝ ꯕꯤꯠꯀꯤ ꯁꯥꯅꯕꯒꯤ ꯋꯥꯅꯤ ꯃꯤ ꯏꯃꯥꯟꯅꯕ ꯑꯩꯈꯣꯏꯅ ꯆꯦꯂꯦꯟꯖ ꯇꯧꯕꯧꯕꯒꯤ
ꯌꯦꯡꯕ ꯀꯥꯟꯗꯗꯤ ꯏꯂꯥꯏ ꯂꯥꯏꯅ ꯎꯑꯦ
ꯑꯩꯗꯤ ꯄꯥꯞꯖꯤ ꯁꯥꯅꯕ ꯀꯣꯛ ꯉꯧꯏ
ꯎꯝ ꯍꯜꯂꯛꯑꯕꯅꯤ ꯌꯥꯝ ꯂꯨꯒꯗꯕ ꯃꯥꯜꯂꯦ ꯉꯥꯏꯍꯥꯛ ꯌꯦꯡꯉꯤꯀꯥꯟꯁꯤꯗ
ꯎꯝ ꯄꯥꯛꯂꯨꯕꯗꯤ ꯅꯠꯇꯕ ꯑꯩꯅ ꯁꯥꯟꯅꯕ ꯉꯝꯗꯕ ꯀꯣꯛ ꯑꯗꯨꯝ ꯆꯥꯎꯕ ꯑꯗꯨꯒꯤ ꯃꯣꯏꯗꯤ ꯃꯥꯔꯀꯁꯃꯦꯟꯗꯨ ꯌꯥꯝ ꯊꯨꯌꯦꯕ ꯑꯗꯨꯒꯤ
ꯑꯗꯨꯒꯤ ꯃꯤꯠꯇꯣ ꯌꯥꯗꯦꯕ
ꯍꯣꯏ
ꯑꯗꯨꯗꯤ ꯀꯣꯛ ꯑꯗꯨꯝ ꯉꯥꯎꯋꯦ ꯑꯩꯩꯗꯣ
ꯎꯝ ꯎꯝ ꯑꯁ